ꯌꯥ ꯑ ꯇꯥꯔꯕꯣ ꯍꯜꯂꯣ
ꯇꯥꯕꯣꯏꯁꯦ
ꯍꯥꯏꯥꯏ ꯇꯏꯌꯦ
ꯎꯝ ꯀꯗꯝ ꯀꯒꯦ
ꯉꯁꯤꯗꯤ ꯀꯥꯡꯁꯣꯏ ꯊꯣꯡꯉ ꯆꯥꯔꯦ
ꯎꯝ
ꯄꯪꯗꯤ ꯀꯩ ꯆꯥꯔꯒꯦ
ꯈꯣꯏ ꯋꯥꯔꯤꯣ
ꯑꯩꯈꯣꯏ ꯅꯪ ꯅꯁꯥ ꯅꯨꯡꯉꯥꯏꯇꯕ꯭ꯔꯣ
ꯍꯣꯏ ꯏ ꯅꯨꯡꯉꯥꯏꯔꯦ ꯀꯩꯅꯣ ꯆꯠꯂ ꯆꯠꯂꯨꯕꯒꯤ ꯍꯜꯂꯛꯄꯒꯤꯅ ꯁꯤ ꯈꯔ ꯄꯣꯠꯄꯒꯤꯗꯤ
ꯅꯁꯥ ꯅꯨꯡꯉꯥꯏꯇꯕ ꯃꯥꯜꯂꯤꯅꯦ ꯅꯪꯕꯣ
ꯀꯜꯂꯤꯗ ꯅꯍꯥꯛꯄꯅ ꯌꯥꯕ ꯅꯠꯇꯦ
ꯀꯩꯅꯣꯝꯁꯨ ꯆꯥꯗ꯭ꯔꯕꯣ
ꯆꯥꯏꯌꯦ ꯈꯣꯟꯅ ꯇꯄ꯭ꯔꯥ
ꯌꯥꯝ ꯇꯞꯄꯦ ꯅꯪ ꯅꯥꯕ ꯃꯥꯜꯂꯦ
ꯑꯍꯪꯒꯅꯨ
ꯎꯝ ꯏꯆꯦ ꯍꯣꯏꯗꯤ ꯀꯩꯝ ꯇꯧꯒꯦꯀꯣ ꯏꯁꯥ ꯑꯅꯥ ꯑꯌꯦꯛꯌꯦ
ꯀꯩꯝꯇꯧꯗꯧ ꯑꯩꯈꯣꯏꯗꯤ ꯍꯦꯜꯗꯤ ꯅꯤꯕ ꯋꯦꯜꯗꯤ ꯈꯛꯇ ꯉꯥꯏꯔꯦ
ꯑꯣꯏꯍꯜꯗꯤ ꯑꯣꯏꯖꯤꯛ ꯑꯣꯏꯍꯜꯂꯁꯦ ꯏꯆꯦ
ꯑꯗꯨ ꯍꯗꯤꯁ ꯑꯣꯏꯍꯟꯅꯤꯡꯉꯛꯗ ꯇꯟꯅꯃꯣꯝ ꯇꯜꯂꯤꯕ ꯀꯌꯥꯅꯅ ꯇꯥꯗꯦ
ꯎꯝ ꯏꯆꯦ ꯍꯟꯗꯛ ꯅꯨꯡꯁꯤꯕꯗꯨꯕꯨ ꯀꯩ ꯇꯝꯍꯟꯗꯧꯔꯒꯦ ꯇꯨꯋꯦꯞ ꯊꯥꯏ ꯅꯠꯇ꯭ꯔꯣ
ꯇꯨꯌꯦ ꯊꯥꯔꯦ ꯃꯥꯗꯣ ꯀꯩꯅꯣ ꯇꯧꯔꯅꯤ ꯗꯤꯞ ꯐꯥꯝ ꯑꯣꯏꯅ ꯇꯝꯃꯅꯤ
ꯇꯝꯒꯗ꯭ꯔꯥ ꯑꯩꯈꯣꯏ ꯃꯅꯤꯄꯨꯔꯗ ꯇꯧꯒꯗ꯭ꯔꯥ ꯀꯃꯥꯏꯅ ꯇꯧꯅꯤꯁꯦ
ꯑꯩꯈꯣꯏ ꯃꯅꯤꯄꯨꯔꯗ ꯑꯗꯨꯝ ꯇꯝꯍꯜꯂꯅꯤ ꯀꯩꯅꯣꯗ ꯀꯪꯂꯩꯄꯥꯛ ꯑꯅ ꯑꯃ ꯂꯩꯔꯤꯕꯅꯦꯕ ꯈꯨꯔꯥꯏꯗ ꯑꯗꯨꯗ
ꯍꯥꯎꯗ꯭ꯔꯤꯕꯩꯁꯦ ꯃꯣꯏꯁꯦ
ꯍꯧꯗ꯭ꯔꯤ ꯖꯨꯟ ꯖꯨꯟ ꯂꯥꯁ ꯋꯤꯛꯇ ꯍꯧꯅꯤ ꯍꯥꯏꯕꯀꯣ ꯑꯦꯛꯖꯥꯝ ꯊꯥꯔꯛ ꯈꯟꯗꯦ ꯃꯣꯏꯒꯤ ꯃꯣꯏꯒꯤ ꯐꯣꯝ ꯊꯥꯕ ꯃꯇꯝꯗꯣ ꯑꯗꯩꯗ ꯃꯥꯔꯛ ꯑꯗꯨꯕꯨ ꯐꯪꯕ ꯈꯣꯠꯄ ꯐꯤꯐꯇꯤ ꯐꯥꯏꯚ ꯌꯥꯗꯦ ꯐꯤꯐꯇꯤ ꯐꯤꯐꯇꯤ ꯍꯥꯏꯕ꯭ꯔꯥ ꯀꯩꯅꯣꯝ ꯍꯥꯏꯈꯤꯕꯅꯦꯕꯀꯣ ꯐꯤꯖꯤꯛꯁ ꯀꯦꯃꯦꯁꯇ꯭ꯔꯤ ꯍꯥꯏꯕꯗꯣ
ꯑ
ꯑꯗꯨꯗꯣ ꯐꯪꯕ ꯀꯥꯟꯅ ꯍꯥꯏ ꯑꯗꯨꯗꯨꯒ ꯑꯗꯨꯃꯥꯏꯅ ꯄꯥꯁ ꯇꯧꯕ ꯈꯣꯠꯄꯅ ꯍꯥꯏꯈꯤꯕꯅꯦ ꯑꯗꯨꯗꯨꯒ ꯐꯣꯝ ꯊꯥ ꯃꯇꯝꯗ ꯍꯥꯏꯔꯀꯥꯟꯗ ꯃꯤꯡ ꯆꯜꯂꯨꯔꯕꯅꯦ ꯃꯥꯒꯤꯗꯣ
ꯑꯣ ꯐꯔꯦ ꯄꯩꯁꯥꯗꯤ ꯀꯌꯥꯝꯃꯥꯏ ꯀꯃꯥꯏꯅ ꯇꯧꯏ ꯏꯆꯦ
ꯑꯍꯥꯟꯕꯒꯤꯗꯤ ꯐꯣꯝ ꯂꯧꯕꯒꯤ ꯂꯨꯄꯥ ꯆꯥꯝꯃꯉꯥ ꯑꯃꯒ ꯂꯤꯁꯤꯡ ꯇꯔꯥ ꯑꯃꯒ ꯃꯤꯡ ꯆꯟꯕꯒꯤ ꯊꯤꯈ꯭ꯔꯦ ꯑꯗꯨꯒ ꯄꯩꯈꯥ ꯊꯥꯕ ꯅꯪꯂꯕ ꯂꯨꯄꯥ ꯂꯨꯄꯥ ꯂꯥꯛ ꯑꯃ ꯃꯈꯥꯏ ꯊꯤꯗꯣꯏꯅꯦ ꯍꯥꯏ ꯍꯣꯁꯇꯦꯜꯒꯤ ꯂꯩꯔꯤꯉꯒꯅ ꯍꯣꯁꯇꯦꯜꯒꯤ ꯐꯤ ꯇꯣꯉꯥꯟꯅ ꯊꯤꯗꯣꯏꯕ
ꯑꯣ ꯁꯤꯕ ꯌꯦꯡꯕ ꯆꯠꯍꯟꯗꯣꯏꯅ ꯍꯣꯁꯇꯦꯜ ꯂꯩꯍꯟꯗꯣꯏꯔꯤꯁꯤꯔ
ꯑꯍꯥꯥꯟꯕꯒꯤꯗꯤ ꯌꯨꯝꯗꯒꯤ ꯀ ꯑꯣꯏꯅ ꯆꯠꯍꯜꯅꯤ ꯍꯥꯏ
ꯎꯝ ꯍꯣꯏ ꯌꯨꯝꯗ ꯗꯨꯝ ꯂꯧꯗꯧꯁꯔꯨꯛꯃꯨꯗꯤ ꯀꯩꯅꯣꯝ ꯇꯧꯍꯧꯕꯁꯤꯅꯗꯤ ꯐꯩꯌꯦꯕ
ꯎꯝ ꯑꯗꯨꯅꯦ ꯑꯩꯈꯣꯏꯅ ꯈꯟꯅꯔꯤꯖꯦ ꯍꯌꯦꯡ ꯑꯝꯇ ꯆꯝꯍꯧꯗ꯭ꯔꯒꯅꯦ ꯃꯤꯅ ꯃꯆꯥꯅꯨꯄꯤ ꯉꯠꯇ ꯁꯦꯝ ꯂꯩꯔꯦ ꯑꯣꯖꯥ ꯅꯨꯄꯥꯗꯤ ꯑꯝꯇ ꯇꯧꯗ꯭ꯔꯦꯅ ꯍꯥꯏꯌꯦꯅꯦꯅ ꯈꯜꯂꯤꯅꯤ
ꯑꯗꯨꯅꯦ ꯑꯩ ꯃꯣꯏꯅ ꯀꯩꯅꯣ ꯂꯥꯏꯔꯤꯛꯇꯨ ꯐꯖꯅ ꯇꯝ ꯑꯗꯨ ꯑꯗꯨꯒꯨꯝꯕ ꯑꯃ ꯇꯧꯍꯟꯒꯦꯅ ꯐꯩꯌꯦꯕ ꯏꯗꯤ ꯍꯥꯏꯗꯤ ꯀꯣꯂꯦꯖ ꯀꯥꯏꯅꯦꯅ ꯀꯥꯍꯜꯂꯒ ꯃꯣꯏꯗ ꯑꯗꯨꯝ ꯀꯩꯅꯣ ꯇꯧꯅꯦꯕ
ꯑꯗꯨꯅꯦ ꯑꯩꯈꯣꯏꯅ ꯈꯜꯂꯤꯁꯦ ꯀꯩꯒꯨꯝꯕ ꯃꯥꯗꯣ ꯁꯥꯔꯇꯤꯀꯤꯗꯣ ꯄꯥꯏ ꯇꯥꯔꯗꯤ ꯃꯤꯉꯣꯟꯗ ꯁꯥꯟꯅꯁꯨ ꯄꯩꯁꯥ ꯈꯥꯒꯠꯂꯛꯆꯔꯣꯏꯗ꯭ꯔꯥ ꯊꯥ ꯈꯨꯗꯤꯡꯒꯤ
ꯑꯗꯨꯅꯦ ꯑꯗꯨꯏꯅꯦ ꯃꯇꯝꯁꯨ ꯀꯩꯅꯣ ꯇꯧꯔꯦ
ꯈꯣꯏꯅ ꯗꯨꯀꯥꯟ ꯐꯝꯗ꯭ꯔꯖꯨ ꯈꯣꯏꯅ ꯗꯨꯀꯥꯟ ꯐꯟꯝꯕ ꯉꯝꯗ꯭ꯔꯁꯨ ꯃꯤꯗ ꯌꯥꯎꯔꯁꯨ ꯌꯥꯔꯦ ꯑꯗꯨꯒ ꯀꯩꯅꯣ ꯇꯧꯔꯁꯨ ꯌꯥꯔꯦ ꯃꯤꯉꯣꯟꯗ ꯁꯥꯔꯇꯤꯐꯤꯀꯦꯠꯇꯣ ꯁꯟꯇꯣꯛꯑꯒ ꯄꯩꯁꯥ ꯐꯪꯉꯁꯨ ꯌꯥꯔꯦ
ꯌꯥꯔꯦ
ꯑꯗꯨꯅꯦ ꯍꯌꯦꯡꯋꯥꯏ ꯃꯣꯏꯅ ꯆꯥꯎꯔꯛ ꯈꯔ ꯂꯩꯔꯀꯥꯟꯗ ꯅꯨꯄꯤ ꯑꯪꯀ ꯊꯤꯔꯀꯥꯟꯗ ꯑꯩꯈꯣꯏ ꯏꯃꯥ ꯏꯄꯥꯁꯦ ꯑꯝ ꯇꯧꯕꯤꯔꯛꯇꯦꯗ ꯍꯥꯏꯕꯗꯣ ꯍꯥꯏꯗꯅꯕꯅꯦ ꯍꯥꯏꯕ
ꯃꯥꯅꯤ ꯃꯥꯜ ꯑꯃ ꯇꯧꯍꯜꯂꯨꯕꯅ ꯐꯩꯗ ꯑꯉꯥꯡꯉꯩꯗꯁꯨ ꯐꯩ ꯍꯧꯖꯤꯛ ꯃꯇꯝꯁꯤꯗ ꯄꯩꯁꯥ ꯊꯣꯛꯇꯅ ꯏꯖꯦꯜ ꯍꯕꯁꯦ ꯅꯨꯡꯉꯥꯏꯕ ꯅꯠꯇꯦ
ꯃꯥꯅꯦ ꯑꯩꯈꯣꯏ ꯏꯕꯥꯏ ꯑꯃ ꯂꯩꯕ ꯃꯥꯁꯦ ꯏꯟꯗꯤꯌꯥꯟ ꯑꯥꯔꯃꯤ ꯑꯣꯏꯕ ꯂꯥꯏꯔꯤꯛꯇꯣ ꯍꯩꯔꯛ ꯇ꯭ꯔꯕꯅꯤꯅꯅꯦ ꯄ꯭ꯔꯃꯣꯁꯟꯁꯦ ꯀꯥꯄ ꯌꯥꯗ꯭ꯔꯕ ꯑꯗꯨꯒꯅꯦ ꯃꯃꯥꯜꯁ ꯃꯥꯏꯅ ꯍꯥꯏ ꯌꯌꯦ ꯏꯃꯥ ꯅꯪꯅ ꯑꯉꯥꯡ ꯑꯣꯏꯔꯤꯉꯩꯗ ꯐꯨ ꯐꯨꯅ ꯇꯥꯛꯄꯤꯔꯛ ꯗꯦ ꯈꯔ ꯐꯨ ꯐꯨꯔ ꯇꯥꯛꯄꯤꯔꯛꯎꯗ꯭ꯔꯥ ꯍꯥꯏ
ꯑꯗꯨꯅꯦ ꯆꯥꯎꯔꯗꯤ ꯃꯃꯥꯗ ꯂꯣꯏꯅ
ꯑꯗꯨꯅ ꯅꯤꯡꯉꯦ ꯍꯥꯏꯕ ꯃꯥꯖꯨ ꯉꯥꯍꯥꯟꯋꯥꯏꯅ ꯂꯥꯏꯔꯤꯛ ꯄꯥꯎ ꯄꯥꯎ ꯍꯥꯏꯕ ꯀꯥꯟꯗꯅ ꯉꯣꯁꯤꯟꯅ ꯂꯩꯔꯦ ꯑꯗꯨꯒ ꯏꯃꯥꯅꯅ ꯈꯔ ꯐꯨ ꯐꯨꯗꯅ ꯇꯥꯍꯜꯂꯧꯌꯗ꯭ꯔꯥ ꯍꯥꯏ ꯍꯥꯏꯁꯤ
ꯍꯣꯏ ꯑꯩꯈꯣꯏꯁꯨ ꯉꯥꯏꯔꯤ ꯍꯧꯖꯤꯛ ꯏꯃꯥ ꯑꯅ ꯂꯥꯏꯔꯤꯛ ꯄꯥꯎꯕꯥꯎ ꯑꯉꯥꯡ ꯑꯧꯏꯀꯥꯟꯗ ꯍꯥꯏꯖꯟꯕꯗ ꯁꯥꯎꯅꯤꯡꯕꯒ ꯌꯥꯎꯁꯜꯂꯛꯄꯗꯣ
ꯑꯗꯣ ꯍꯧꯖꯤꯛꯄꯨꯗꯤ ꯑꯩꯈꯣꯏꯗꯤ ꯏꯃꯥ ꯏꯄꯥꯅ ꯁꯥꯎꯅꯤꯡꯉꯔꯣꯏ ꯑꯩꯈꯣꯏꯗꯤ ꯑꯩꯈꯣꯏ ꯊꯣꯛꯄ ꯇꯧ ꯂꯩꯔꯝꯅꯤꯅ ꯃꯤꯒꯤ ꯃꯄꯥꯜ ꯂꯝꯗ ꯂꯥꯏꯔꯤꯛ ꯇꯝꯕꯒꯤ ꯌꯦꯡꯕꯖꯨ ꯅꯨꯡꯉꯥꯏꯅꯤ ꯅꯪꯕꯣ ꯃꯣꯏꯒꯤ ꯑꯥꯏ ꯕꯤ ꯂꯤꯛ ꯀꯥꯏꯅ ꯇꯧꯔꯦ ꯑꯗꯨꯒ ꯌꯨꯅꯤꯚꯔꯁꯤꯇꯤ ꯅꯤꯄꯥꯟ ꯄꯨꯜꯂꯒꯒ ꯋꯥꯔꯤ ꯁꯥꯟꯅꯕꯗꯣ ꯑ ꯋꯔꯤ ꯁꯥꯟꯅꯕ ꯑ ꯋꯥꯔꯤ ꯁꯅꯕ ꯑꯥꯏ ꯇꯝꯕꯗꯣ ꯑꯥꯏ ꯕꯤ ꯂꯤꯛꯀꯤ ꯃꯅꯨꯡꯗ ꯌꯨꯅꯤꯚꯔꯁꯤꯇꯤ ꯅꯤꯄꯟ ꯂꯩ ꯀꯥꯏꯅꯒ ꯁꯨꯝ ꯁꯨꯝ ꯊꯤꯔꯒ ꯍꯨꯖꯤꯛꯀꯥꯟꯗꯣ ꯃꯣꯏꯒꯤ ꯒ꯭ꯔꯦꯖꯨꯑꯦꯁꯟ ꯀꯣꯟꯚꯣꯀꯦꯁꯟ ꯇꯧꯕꯒꯤ ꯚꯤꯗꯤꯑꯣ ꯌꯥꯝ ꯊꯥꯒꯠꯂꯛꯑꯦ ꯑꯗꯨ ꯌꯦꯡꯕꯁꯦ ꯌꯥꯝ ꯅꯨꯡꯉꯥꯏꯅꯦ ꯅ꯭ꯌꯨꯌꯣꯛ ꯌꯨꯅꯤꯚꯔꯁꯤꯇꯤ ꯀꯥꯏꯅ ꯀꯣꯂꯣꯝ ꯕꯤꯑꯥ ꯌꯨꯅꯤꯚꯔꯁꯤꯇꯤ ꯍꯥꯔꯕꯥꯔꯠ ꯑꯗꯒꯤꯗꯤ ꯄ꯭ꯔꯤꯟꯁꯇꯟ ꯀꯔꯟ ꯀꯣꯔꯅꯦꯜ ꯀꯥꯏꯅ ꯃꯈꯜ ꯃꯈꯜ ꯃꯌꯥꯝ ꯑꯃ ꯂꯩꯌꯦ ꯑꯥꯏ ꯕꯤ ꯂꯤꯛꯇ ꯃꯣꯏ ꯌꯨꯅꯤꯚꯔꯁꯤꯇꯤ ꯅꯤꯄꯥꯟ ꯌꯥꯎ ꯃꯥꯜꯂꯦꯕꯀꯣ
ꯑ ꯑ
ꯑ ꯕ꯭ꯔꯥꯎꯟ ꯍꯥꯏꯕ ꯑꯃ ꯅꯩ ꯑꯗꯨꯒ ꯒꯦꯜꯁꯨ ꯌꯥꯎ ꯃꯥꯜꯂꯦ ꯑꯗꯨꯒ ꯀꯩꯅꯣꯒ ꯄ꯭ꯔꯤꯟꯁꯇꯟꯁꯨ ꯌꯥꯎꯕ꯭ꯔ ꯗꯥꯠ ꯃꯣꯠꯀ ꯑꯧꯃꯥꯏꯅ ꯍꯣꯏ ꯃꯥ ꯑꯣꯏꯒꯤ ꯗꯣ
ꯃꯣꯏ ꯀꯩꯅꯣ ꯀꯩ ꯍꯥꯏꯅꯣꯏꯕ ꯑꯥꯏ ꯕꯤ ꯍꯥꯏꯁꯦ
ꯍꯥꯏꯕꯗꯤ ꯃꯣꯏꯒꯤ ꯌꯨꯅꯤꯚꯔꯁꯤꯇꯤ ꯅꯤꯄꯥꯟꯗ ꯄꯨꯜꯂꯛꯀꯥꯟꯗꯅꯦ ꯑꯥꯏ ꯕꯤꯂꯤ ꯀꯧꯏꯅꯦꯕꯀꯣ ꯈ꯭ꯋꯥꯏꯗꯒꯤ ꯃꯃꯤꯡ ꯆꯠꯄ ꯃꯤꯅ ꯇꯣꯞꯇ ꯂꯩꯕꯗꯣ ꯑꯗꯨꯒꯤ ꯃꯣꯏꯒꯤ ꯅꯤꯄꯥꯟꯗ ꯋꯦꯁꯇꯤꯟ ꯄꯥꯟꯗ ꯄꯨꯜꯂꯀꯥꯟꯗ ꯑꯥꯏꯕꯤꯂꯤꯛ ꯀꯧꯕ ꯍꯥꯏꯗꯤ ꯃꯃꯤꯡ ꯑꯣꯏꯅ ꯒ꯭ꯔꯨꯞ ꯑꯣꯐ ꯏꯟꯁꯇꯤꯇ꯭ꯌꯨꯁꯟ ꯀꯅ ꯍꯥꯏꯕꯗꯣ ꯑꯗꯨꯃꯥꯏꯅ ꯀꯧꯏꯅꯦꯕ
ꯑꯣ ꯑꯗꯨꯗꯤ ꯏꯆꯦꯗꯤꯅꯦ ꯂꯥꯏꯔꯤꯛꯁꯦ ꯈꯇꯪ ꯍꯩꯇꯕꯩ ꯋꯥꯅꯤ ꯍꯥꯏꯗꯤ ꯄꯤ ꯑꯩꯆ ꯗꯤꯒꯨꯝꯕ ꯇꯧꯕꯗꯣ ꯃꯄꯥꯟꯂꯣꯝꯗꯪ ꯃꯣꯏꯅ ꯇꯣꯡꯅꯤꯡꯕꯗꯣ
ꯍ ꯅꯪ ꯔꯤ ꯄꯣꯁꯇꯣ ꯀꯀꯥ ꯇꯧꯕ ꯌꯥꯏ ꯀꯩꯅꯣ
ꯄꯣꯇꯣ ꯄꯣꯠ ꯌꯥꯏꯌꯦ ꯑꯗꯣ ꯁꯨꯝ ꯇꯧꯅꯤꯡꯕꯗꯣ ꯑꯗꯨꯃꯥꯏꯅ ꯇꯧꯋ ꯑꯗꯣ ꯈꯔ ꯍꯥꯏ
ꯎꯝ
ꯈ ꯈꯔ ꯇꯝꯅꯤꯡꯕ ꯑꯗꯨꯃꯥꯏꯅ ꯑꯣꯏ ꯍꯥꯏꯕ ꯑꯩꯈꯣꯏꯅ꯭ꯔꯦ ꯁꯟ ꯇꯕ ꯃꯇꯝꯗꯁꯨ ꯍꯥꯏꯗꯤ ꯑꯩꯈꯣꯏꯗꯣ ꯄꯩꯁꯥꯒꯨꯝꯕꯁꯨ ꯀꯩꯁꯨ ꯂꯩꯇꯦꯗꯅ ꯌꯥꯝꯅ ꯑꯗꯨꯒꯨꯝꯕ ꯑꯝꯗꯨꯁꯨ ꯀꯩꯅꯣ ꯇꯧꯗꯦ ꯑꯗꯨꯝ ꯁ꯭ꯋꯥꯏ ꯁ꯭ꯋꯥꯏꯗ ꯑꯗꯨꯝ ꯇꯧꯍꯜꯂꯛꯑꯦꯅ ꯑꯗꯨꯅ ꯈꯤꯇꯪ ꯀꯝꯄꯤꯇꯤꯇꯤꯚ ꯑꯣꯏꯕꯁꯨ ꯑꯗꯨꯝ ꯋꯥꯠꯂꯤꯁꯤꯅ ꯈꯔ ꯈꯔ ꯑꯗꯒꯤ ꯏꯁꯥꯅ ꯈꯔ ꯂꯥꯏꯔꯤꯛ ꯂꯥꯏꯁꯨꯁꯦ ꯌꯥꯝꯅ ꯍꯥꯏꯗꯤ ꯑꯩ ꯏꯁꯥꯗꯅꯦꯕ ꯏꯃꯥ ꯍꯣꯏꯅ ꯅꯠꯇꯕꯤꯗ ꯏꯁꯥꯅꯁꯨ ꯌꯥꯝ ꯄꯥꯅꯤꯡꯉꯒ ꯌꯥꯝ ꯊꯤꯔꯒ ꯑꯃꯨꯛꯀ ꯐꯔꯗꯤ ꯐꯕ ꯑꯇꯟꯕ ꯑꯃ ꯌꯥꯎꯈꯤꯕꯁꯤꯡ
ꯅꯪ ꯑꯗꯨ ꯈꯜꯂꯤꯗꯣ ꯐꯔꯕꯅꯤ ꯅꯪ ꯍꯌꯦꯡ ꯃꯤ ꯑꯣꯏꯔꯗꯧꯅꯤ
ꯑꯗꯨꯃꯥꯏꯅ ꯑꯗꯨ ꯄꯜꯂꯦ ꯏꯆꯦ ꯈꯟꯕ ꯈꯤꯇꯅꯦ ꯊꯕꯛ ꯑꯝꯇ ꯌꯥꯎꯗꯦ
ꯊꯕꯛ ꯈꯔ ꯑꯣꯟꯊꯣꯔꯛꯑꯅꯤ ꯅꯪ ꯐꯖ ꯐꯖꯕ ꯏ ꯊꯣꯛꯑꯣ ꯑꯗꯨꯀꯥꯟꯗ ꯍꯧꯖꯤꯛ ꯇꯧꯗ꯭ꯔꯁꯨ ꯍꯌꯦꯡ ꯄꯩꯁꯥ ꯆꯥꯔꯗꯤ ꯄꯣꯁꯇꯣꯛ ꯇꯧꯕꯗꯣ ꯃꯣꯏꯗ ꯑꯦꯄ꯭ꯂꯥꯏ ꯇꯧꯔꯀꯥꯟꯗ ꯊꯥ ꯑꯃꯒꯤ ꯄꯩꯁꯥꯁꯤꯡꯈꯩ ꯐꯪꯕꯅ ꯍꯥꯏꯔꯅꯤ ꯑꯩꯈꯣꯏꯅꯗꯤ ꯃꯣꯏꯒꯤ ꯗꯣꯂꯔꯗꯣ ꯃꯣꯏꯅꯗꯤ ꯗꯣꯂꯔꯗꯣ ꯗꯣꯂꯔ ꯁꯤꯛꯁ ꯍꯟꯗ꯭ꯔꯦꯠ ꯊꯥꯎꯖꯟ ꯀꯥꯟꯅ ꯍꯥꯏꯗ꯭ꯔꯥ ꯑꯗꯨꯒ ꯇꯣꯂꯣꯞ ꯆꯥꯕꯗꯣ ꯗ ꯍꯥꯏꯗꯤ ꯃꯣꯏꯒꯤ ꯀꯔꯤ ꯍꯥꯏꯗꯤ ꯄꯩꯁꯥ ꯑꯣꯟꯕꯒꯤ ꯃꯑꯣꯡꯁꯤꯒ ꯑꯩꯈꯣꯏꯒꯤ ꯁꯦ ꯃꯥꯟꯅꯗꯅ ꯑꯩꯈꯣꯏꯒꯤ ꯁꯨꯃꯥꯏꯅ ꯑꯣꯟꯗ꯭ꯔꯥ ꯇꯦꯟꯁ ꯋꯥꯟꯁ ꯇꯦꯟꯁ ꯊꯥꯎꯖꯟ ꯑꯃ ꯑꯣꯟꯗ꯭ꯔꯥ ꯃꯣꯏꯒꯤꯗꯤ ꯋꯥꯟꯁ ꯍꯥꯏꯔꯒ ꯊꯥꯎꯖꯟꯗ ꯑꯦꯂꯥꯛꯇ꯭ꯔꯥ ꯑꯗꯨꯅ ꯃꯣꯏ ꯒꯤꯗꯗꯤ ꯃꯣꯏꯒꯤꯗꯗꯤ ꯁꯤꯛꯁ ꯁꯤꯛꯁ ꯍꯟꯗ꯭ꯔꯦꯠ ꯇ꯭ꯔꯦꯠ ꯊꯥꯎꯖꯟ ꯗꯣꯂꯔ ꯀꯥꯟꯅ ꯍꯥꯏꯕꯁꯦ ꯃꯌꯥꯝ ꯌꯥꯝꯃꯤꯅꯦꯕ ꯁꯤꯛꯁ ꯍꯟꯗ꯭ꯔꯦꯠ ꯊꯥꯎꯖꯟ ꯗꯣꯂꯔ ꯍꯥꯏꯕꯗꯨꯗꯤ ꯑꯩꯈꯣꯏꯒꯗꯤ ꯀꯌꯥ ꯇꯥꯔꯤꯦꯣ ꯑꯩꯈꯣꯏꯗꯗꯤ ꯂꯨꯄꯥ ꯂꯥꯛ ꯗꯣꯂꯔ ꯂꯥꯛ ꯇꯔꯨꯛ ꯑꯃꯥꯏ ꯑꯣꯏꯔꯝꯒꯗ ꯑꯣꯏꯗꯣꯏꯅꯦꯕ
ꯃꯥꯅꯤ
ꯗꯣꯂꯔ ꯂꯥꯛꯈ ꯇꯔꯨꯛ ꯑꯣꯏꯗꯣꯏꯅꯦꯕ
ꯈꯪꯗꯗꯦ ꯏꯆꯦ ꯋꯥꯈꯟꯇ ꯉꯥꯏꯔꯦꯦ
ꯑꯗꯣ ꯁꯤꯛꯁ ꯍꯟꯗ꯭ꯔꯦꯠ ꯊꯥꯎꯖꯟ ꯀꯥꯏꯅꯒ ꯍꯥꯏꯕꯁꯦ ꯌꯥꯝꯅ ꯆꯥꯗꯦ ꯀꯥꯏꯅꯒ ꯍꯥꯏꯗ ꯇꯥꯔꯒꯁꯨ ꯃꯣꯏꯗꯗꯤ ꯌꯥꯝ ꯑꯩꯈꯣꯏꯒꯤ ꯑꯣꯟꯊꯣꯛꯄꯥꯟꯗꯤ ꯌꯥꯝ ꯌꯥꯝꯗꯣꯏꯅꯦꯕ ꯅꯨꯨꯄꯥ ꯂꯥꯛ ꯇꯔꯨꯛꯇꯨ ꯁꯤ ꯏꯟꯗꯤꯌꯥꯒꯤ ꯀꯔꯦꯟꯁꯤꯗ ꯑꯃꯟꯊꯣꯛꯗꯤ ꯃꯌꯥꯝ ꯌꯥꯝꯕꯅꯤꯅ ꯀꯔꯣꯔ ꯀꯩꯅꯣꯝ ꯆꯥꯔꯅꯤꯅ
ꯆꯥꯖ
ꯑꯗꯨꯅꯦ ꯃꯣꯏꯗꯤ ꯃꯣꯏꯅꯅꯦ ꯑꯃꯔꯣꯝꯗ ꯐꯩꯁꯤꯅꯅꯦ ꯀꯩꯒꯤꯅꯣ ꯍꯥꯏꯔꯨꯔꯥ ꯃꯣꯏꯅ ꯁꯅ ꯀꯩꯅꯣ ꯇꯝꯕ ꯇꯥꯟꯅꯔꯤꯁꯦ ꯑꯇꯩꯗꯤ ꯅꯠꯇꯦꯕꯀꯣ ꯄ꯭ꯂꯦꯁꯃꯦꯟꯗꯣ ꯊꯕꯛꯀꯤ ꯀꯧꯔꯛꯄꯗꯣ ꯑꯗꯨꯗꯣ ꯊꯨꯅ ꯊꯨꯅ ꯂꯥꯛꯄ ꯑꫭꯏꯅꯤ ꯍꯥꯏꯕꯗꯤ ꯅꯪꯁꯦ ꯍꯟꯗꯛ ꯆꯍꯤꯗ ꯒ꯭ꯔꯦꯖꯁ ꯂꯣꯏꯗꯣꯔꯦ ꯍꯥꯏ ꯇꯥꯔꯗꯤ ꯄ꯭ꯂꯦꯁꯃꯦꯟ ꯗ꯭ꯔꯥꯏꯞ ꯂꯥꯛꯑꯅꯦꯕꯀꯣ ꯑꯗꯨ ꯀꯥꯟꯗ ꯅꯪꯅ ꯆꯥꯟꯅꯕ ꯊꯕꯛ ꯇꯧꯕꯗꯣ ꯈꯔ ꯑꯃꯅ ꯔꯤꯁꯔꯁ ꯄꯥꯝꯃꯒꯅ ꯔꯤꯁꯔꯁꯇ ꯂꯩꯍꯧꯔꯅꯤ, ꯄꯥꯝꯗꯕ ꯀꯥꯡꯕꯨꯅ ꯑꯩ ꯊꯕꯛ ꯇꯧꯅꯤꯡꯏ ꯍꯥꯏꯔꯒ ꯑꯗꯨꯒꯤ ꯐꯤꯜꯗꯨꯗ ꯆꯅꯕ ꯊꯕꯛꯇꯣ ꯇꯥꯛꯅꯦꯕ ꯈꯨꯗꯝ ꯑꯣꯏꯅ ꯅꯪ ꯇꯇꯥ ꯑꯅꯥꯂꯤ ꯊꯤꯛꯁ ꯑꯣꯏ ꯈꯜꯜ ꯂꯩ꯫ ꯗꯨꯏꯇꯥꯔꯗꯤ ꯀꯝꯄꯤ ꯑꯅꯤ ꯑꯃꯒꯤ ꯗꯇꯥ ꯑꯦꯅꯥꯂꯤꯁ ꯑꯣꯏꯕꯒꯤ ꯄꯣꯁ ꯑꯃꯗ ꯅꯪꯁꯦ ꯑꯦꯄ꯭ꯂꯥꯏ ꯇꯧꯗꯣꯏꯅꯦꯕ ꯈꯪꯉꯕ꯭ꯔꯥ ꯑꯗꯨꯗ ꯍꯩꯇꯥꯥꯔꯗꯤ ꯍꯥꯟꯅ ꯏꯟꯇꯔꯟ ꯇꯧꯔꯅꯤ, ꯏꯟꯇꯔꯟ ꯇꯧꯕ ꯂꯣꯏꯔꯀꯥꯟꯗ ꯊꯕꯛ ꯇꯧꯗꯣꯏꯅꯦꯕ ꯑꯗꯨꯅ ꯈꯥꯏꯗꯤ ꯀꯝꯄꯦꯅꯤꯗꯣ ꯃꯌꯥꯝ ꯑꯆꯧ ꯑꯆꯧꯕꯁꯨ ꯂꯩꯔꯕꯅꯤꯅ ꯑꯩ ꯁꯔꯀꯥꯔꯒꯤꯦ ꯊꯕꯛ ꯇꯧꯗ꯭ꯔꯦꯅ ꯍꯥꯏꯕꯗꯣ, ꯌꯥꯝ ꯍꯦꯟꯅ ꯋꯥꯗꯕꯗꯣ ꯍꯣꯏ ꯃꯔꯛꯇꯕꯨꯗꯤ ꯃꯣꯏ ꯁꯨ ꯃꯌꯥꯝ ꯋꯥꯕ ꯌꯥꯎꯔꯝꯃꯤꯀꯣ, ꯍꯥꯏꯗꯤ ꯋꯔꯥꯛ ꯂꯣꯠꯇꯣ ꯌꯥꯝ ꯌꯥꯝꯕꯒꯤ ꯄꯩꯁꯥꯕꯨꯗꯤ ꯃꯌꯥꯝ ꯆꯥꯏ ꯍꯥꯏ ꯇꯥꯔꯒꯁꯨ ꯑꯩꯈꯣꯏꯅꯗꯤ ꯈꯪꯕ ꯉꯝꯃꯗꯨꯗꯅ ꯊꯕꯛ ꯑꯋꯥꯕꯁꯨ ꯃꯌꯥꯝ ꯌꯥꯎꯗꯤ ꯌꯥꯎꯔꯝꯒꯅꯤ꯫ ꯑꯩꯈꯣꯏꯅꯗꯤ ꯉꯩꯁꯇꯪ ꯎꯕꯩ ꯋꯥꯅꯦꯕ꯫ ꯑꯗꯨꯅ ꯑꯃꯔꯣꯝꯗ ꯍꯥꯏꯗꯤ ꯃꯣꯏ ꯊꯕꯛꯀꯤꯗꯤ ꯈꯔ ꯑꯈꯣꯏꯁꯨ ꯏꯟꯇꯔꯚꯤꯌꯨꯒꯨꯝꯕ ꯆꯠꯄꯗꯣ ꯑꯈꯣꯏꯗꯤ ꯌꯦꯡꯉꯨꯅꯦ ꯑꯉꯥꯡ ꯑꯣꯏꯔꯤꯉꯩꯗꯒꯤ ꯏꯪꯂꯤꯁ ꯉꯥꯡꯕꯁꯨ ꯐꯖꯅ ꯍꯩꯕ ꯅꯠꯇꯦꯗꯅ꯫ ꯑꯗꯨꯝ ꯂꯣꯟꯂꯤꯁꯦ ꯈꯔ ꯈꯪꯅꯕꯅꯤꯅ ꯇꯝꯃꯤꯅꯦꯕ꯫ ꯀꯩ ꯑꯈꯣꯏꯁꯦ ꯄ꯭ꯂꯦꯁꯃꯦꯟ ꯗ꯭ꯔꯥꯏꯞ ꯇꯥꯏꯌꯦꯕ ꯍꯪꯑꯕ꯭ꯔꯥ ꯑꯗꯨꯀꯥꯟꯗ ꯔꯥꯎꯟꯁꯦ ꯑꯍꯨꯝꯅꯦꯕ ꯑꯩꯈꯣꯏ ꯐꯥꯔꯁꯇꯅ ꯔꯤꯇꯟ ꯇꯦꯁ꯫ ꯑꯩꯁꯦ ꯔꯤꯇꯔꯟ ꯇꯦꯁ ꯁꯦ ꯄꯥꯁ ꯇꯧꯔꯛꯑꯦꯕꯀꯣ ꯒ꯭ꯔꯨꯞ ꯗꯤꯁꯀꯁꯟꯁꯤꯗ, ꯑꯩꯈꯣꯏ ꯃꯌꯥꯝꯁꯦ ꯒ꯭ꯔꯨꯞ-ꯒ꯭ꯔꯨꯞ ꯈꯗꯣꯛꯑꯀꯥꯟꯗ ꯐꯝꯍꯟꯗꯣꯏꯅꯦꯕ꯫ ꯑꯗꯨꯒ ꯇꯣꯄꯤꯛ ꯑꯃ ꯄꯤꯔ ꯀ ꯇꯣꯄꯤꯛꯇꯨꯒꯤ ꯃꯔꯝꯗ ꯄ꯭ꯔꯣꯁ ꯑꯦꯟ ꯀꯣꯟꯁ ꯅꯩꯅꯗꯣꯏꯅꯦꯕ꯫ ꯑꯗꯨ ꯉꯥꯡꯕ ꯀꯥꯟꯁꯤꯗ ꯉꯝ ꯗ꯭ꯔꯦꯕ ꯍꯥꯏꯕꯗꯤ ꯑꯩꯅ ꯉꯥꯡꯒꯦ ꯈꯟꯕꯗꯣ ꯃꯤ ꯑꯃꯅ ꯉꯥꯡꯊꯣꯔꯛꯑꯅꯤ꯫ ꯃꯣꯏꯅ ꯃꯆꯤꯟ ꯌꯥꯎꯕꯅꯤꯅ ꯑꯗꯒꯤꯗꯤ ꯑꯃ ꯑꯃꯨꯛ ꯉꯥꯡꯒꯦ ꯈꯜꯂꯅꯤ ꯑꯃꯅ ꯉꯥꯡꯊꯣꯔꯛꯅꯤ ꯑꯗꯨ ꯑꯗꯨꯝ ꯂꯩ ꯍꯧꯔꯦꯕ ꯑꯗꯨ ꯑꯗꯨ ꯔꯥꯎꯟꯗꯣ ꯈꯟꯕ ꯃꯤꯅ ꯊ꯭ꯔꯠ ꯔꯥꯎꯟꯗ ꯄꯥꯔꯁꯣꯅꯦꯜ ꯏꯟꯇꯔꯚ꯭ꯌꯨ ꯔꯥꯎꯟꯗ ꯑꯃꯨꯛꯀ ꯆꯪꯉꯅꯦꯕ ꯑꯗꯨꯀꯥꯟꯗ ꯅꯪꯒꯤ ꯁꯕꯖꯦꯛꯇꯨꯒ ꯃꯔꯤ ꯂꯩꯅꯕꯗ ꯗꯤꯁꯀꯁ ꯃꯣꯏꯅ ꯒ꯭ꯔꯨꯞ ꯀꯩꯅꯣ ꯍꯪꯉꯛꯑꯅꯦꯕ ꯏꯟꯇꯔꯚ꯭ꯌꯨ ꯔꯥꯎꯟ ꯍꯪꯉꯛꯑꯅꯦꯕ ꯑꯗꯨꯗ ꯈꯟꯕ ꯉꯝꯃꯒ ꯀꯅꯥ ꯊꯕꯛ ꯐꯪꯉꯅꯤ ꯀꯝꯄꯦꯅꯤꯒꯤ ꯍꯥꯏꯗꯤ ꯈꯨꯗꯝ ꯑꯣꯏꯅ ꯃꯣꯏꯗꯁꯨ ꯑꯇꯣꯞꯄꯗꯁꯨ ꯀꯝꯄꯦꯅꯤ ꯃꯌꯥꯝ ꯂꯥꯛꯑꯦꯕ ꯈꯪꯕ꯭ꯔꯥ ꯑꯗꯣ ꯃꯣꯏꯅ ꯍꯥꯏꯕ ꯀꯥꯟꯗ ꯗꯦꯋꯦꯠꯁꯨ ꯂꯩꯌꯦ ꯑꯗꯒꯤꯗꯤ ꯏ ꯀ꯭ꯂꯔꯛ ꯀꯥꯏꯅ ꯃꯈꯜ ꯃꯈꯜ ꯃꯌꯥꯝ ꯂꯩꯌꯦꯕꯀꯣ ꯀꯝꯄꯦꯅꯤꯁꯦ
ꯑꯗꯨꯗꯒꯤꯗꯤ ꯁ꯭ꯋꯤꯒꯤꯗꯁꯨ ꯊꯕꯛ ꯇꯧꯕ ꯌꯥꯏ ꯃꯌꯥꯝ ꯇꯧꯕ ꯌꯥꯏꯑꯕꯀꯣ ꯑꯗꯨꯗꯣ ꯃꯌꯥꯝ ꯑꯃ ꯂꯥꯛꯑꯦꯕ ꯑꯗꯨꯗ ꯃꯍꯤꯟꯗ꯭ꯔꯒꯤ ꯇꯧꯕ ꯈꯣꯠꯄ ꯀ ꯃꯌꯥꯝ ꯂꯥꯛꯑꯦꯕ ꯍꯥ
ꯑꯈꯣꯏ ꯁ꯭ꯋꯥꯏꯒꯤꯅ ꯑꯃꯨꯛ ꯊꯕꯛꯁꯦ ꯂꯩꯇꯦꯕ
ꯍꯣꯏ ꯄꯤꯌꯥ ꯑꯩ ꯊꯝꯃꯒꯦꯀꯣ
ꯍꯣꯍꯣꯏ ꯏꯆꯦ